ꯈꯣꯏ ꯃꯥꯅꯥ ꯍꯥꯏꯕ
ꯑ ꯀꯃꯥꯗꯩ ꯌꯦꯟ ꯊꯣꯡꯍꯜꯂꯁꯨꯦ ꯨꯖꯔꯥ
ꯃꯥꯃ ꯑ
ꯏꯍꯟ ꯊꯉꯜꯁꯤꯔꯣꯈꯣꯏꯃꯗꯥ
ꯍꯥꯥ
ꯈꯃꯗ ꯌꯦꯟ ꯊꯣꯡꯉꯂꯁꯣ
ꯇ ꯍꯣꯅ ꯀ ꯊꯥꯗ ꯃ ꯅꯅꯥ ꯄꯥꯎꯒꯅꯦ
ꯎ ꯑꯩꯈꯣꯏ ꯃꯥꯗꯩ ꯌꯦꯟ ꯊꯣꯡꯉꯜꯂꯁꯤꯔꯣ
ꯀꯣ ꯌꯦꯟ ꯍꯥꯏꯕꯗꯣ ꯑꯩꯈꯣꯏ ꯃꯥ ꯇꯥꯕ ꯃꯥꯜ ꯃꯥ ꯀꯩꯅꯣ ꯂꯩꯌꯦ ꯌꯦꯅꯀ
ꯍ ꯇ ꯃꯥꯖꯤꯗꯤ ꯀꯗ ꯃꯗꯥꯎꯅꯤ ꯃꯥ ꯄꯀꯥꯗꯨꯗꯤ
ꯎꯝ
ꯑꯗꯣ ꯑꯩꯗꯤ ꯅꯨꯡꯁꯥ ꯁꯥꯕꯁꯦꯀꯣ ꯏꯪꯊꯔꯒ ꯅꯨꯡꯗꯥꯡꯒꯨꯝꯕꯗꯤ ꯆꯥꯅꯤꯡꯉꯦ ꯑꯗꯨ ꯅꯨꯡꯁꯥ ꯁꯥꯔꯤꯀꯥꯟꯗ ꯇꯟꯗ꯭ꯔꯣ ꯑꯗꯨꯁ ꯁꯥꯗꯤ ꯀꯥꯡꯁꯣꯏꯒꯨꯝꯕ ꯆꯥꯅꯤꯡꯗ꯭ꯔꯥ ꯁꯤꯡꯖꯨꯒꯨꯝꯕ ꯑꯦ ꯁꯤꯡꯖꯨ ꯂꯩꯔꯤꯔꯥ
ꯎꯝ ꯁꯦꯁꯗ ꯎꯆ
ꯀ ꯃꯥꯜ ꯂꯩꯗꯨꯗꯤ
ꯑꯩ ꯆꯗꯩ ꯀ
ꯃꯥꯒꯩꯗꯨꯗꯤ ꯅꯪꯒꯤ ꯊꯥꯔꯇꯤ ꯊꯥꯔꯇꯤ ꯁꯤꯛꯁ ꯑꯃꯁꯤ ꯂꯧꯍꯧꯋꯦ ꯆꯪꯉꯅꯤ ꯍꯩꯌꯦ
ꯑꯣ
ꯅꯪꯒꯤ ꯆꯥꯇꯔꯤ ꯁꯦꯛꯁꯝꯖꯨꯂ ꯍꯋꯦ
ꯆꯥꯡꯀꯤ ꯑꯩ ꯑꯩꯖꯦ ꯄꯖꯦ ꯀꯧꯗ ꯁꯤꯒꯔꯅꯤ
ꯑꯗꯣ ꯍꯌꯦꯡ ꯆꯉꯥꯡ ꯊꯔꯇ
ꯄꯥꯄꯅꯤ ꯑꯩꯅꯖꯤꯕꯦꯖꯤꯦꯛ ꯇꯩꯕꯣꯠꯇꯧꯁꯦ ꯎꯔꯗꯤ ꯃꯣꯏ ꯇꯩꯗꯤ ꯁꯥ ꯑꯟꯇ ꯆꯥꯉꯛꯇ꯭ꯔꯤꯁꯦ ꯄꯅꯤ ꯆ ꯅꯁꯨ ꯍꯦꯟꯗ
ꯑꯩꯒꯤꯗ ꯑꯩꯒꯤꯁꯨ ꯑꯅꯤ ꯌꯥꯎꯋꯦ ꯃꯔꯤ ꯁꯣꯂꯁꯦ ꯑꯩꯥꯏ ꯀꯥꯄꯛꯀꯦ ꯑꯅꯤꯗ ꯅꯪ ꯌꯥꯝ ꯅꯨꯡꯉꯥꯏꯇ꯭ꯔꯒꯗꯤ
ꯍꯣꯏ ꯁꯟ ꯏꯁ ꯑꯧꯔꯒꯣ ꯃꯥꯏꯁꯦꯀꯣ ꯁꯟꯁꯦ
ꯅꯨꯃꯤꯠꯁꯦ ꯀꯣꯠꯅ ꯍꯥꯏꯕ ꯑꯗꯨꯅ ꯁꯪꯁꯀ꯭ꯔꯤꯠ ꯇꯩꯕꯤ ꯃꯊꯧ ꯇꯥꯗꯦ ꯑꯩꯌꯦ ꯅꯪꯗꯤ ꯇꯨꯤꯌꯔꯔꯀꯣꯠ ꯑꯩ
ꯀꯅꯥꯅ ꯍꯥꯏꯅꯣ ꯑꯣ ꯃꯔꯨꯝꯖꯔꯥ ꯎꯥ ꯑꯣ ꯃꯥ ꯇꯩꯔꯨꯔꯨꯅꯨ ꯑꯗꯨꯒ ꯁꯁꯀꯤ ꯂꯩꯇꯕ ꯃꯌꯥꯝꯒ ꯑꯁꯦꯡꯕ ꯅꯨꯡꯁꯥꯁꯦ ꯌꯥꯝ ꯁꯥꯒꯠꯂꯛꯑꯦꯀꯣ ꯍꯧꯖꯤꯛꯀꯥꯟꯁꯦ
ꯑꯁ ꯃ ꯀꯁꯤ ꯇꯥꯗꯥꯎ ꯍꯥꯎꯅꯍꯥꯏꯔ
ꯅꯨꯡꯁꯥꯁꯤ ꯏ ꯁꯒꯜ ꯂꯩꯕ ꯍꯧꯖꯤꯛ
ꯑꯩ ꯇꯥꯗꯦ ꯑꯃꯨꯛ ꯍꯥꯏꯔꯛꯑꯣ
ꯅꯨꯡꯁꯥꯁꯤ ꯌꯥꯝ ꯁꯥꯔꯦ ꯍꯥꯏꯕ ꯍꯦꯟꯃꯜꯂꯦ ꯍꯥꯏꯕ
ꯁꯔꯦ ꯈꯨꯁ ꯃꯅꯦ ꯁ ꯌꯥꯔꯕꯤꯅꯤ
ꯑꯩꯈꯣꯏꯃꯥꯟꯅ ꯊꯣꯛꯣꯡꯅꯁꯤꯟꯕꯤꯔꯝꯃꯦ ꯅꯪ ꯀꯥꯗ
ꯎ
ꯑꯩꯠꯇ ꯂꫭꯖꯟ ꯕꯤꯅꯤꯕ
ꯂꫭꯖꯔꯁ ꯅ ꯃꯥꯒꯤ ꯆꯈꯔ ꯐꯅ ꯍꯥꯏꯕꯅꯦ
ꯅꯪ ꯌꯦꯡꯒꯦꯔꯥ ꯑꯩ ꯀꯥꯁꯦ ꯇꯤꯗꯪ ꯉꯥꯥꯟꯖꯥꯠꯅꯤ ꯇꯤ ꯁꯥꯗꯦꯉꯣ ꯀꯩꯝ ꯇꯧꯗꯦ
ꯑꯗꯨꯗ ꯂꯥꯛꯑꯃꯤ ꯑꯅꯤ ꯑꯣꯏ ꯁꯥꯟꯅ ꯌꯥꯕ꯭ꯔꯥ
ꯌꯥꯏꯑꯌꯦ ꯑꯗꯣ
ꯑ ꯇꯅꯥꯅꯤꯌꯦ
ꯇꯥꯒꯦ ꯇꯥꯔꯒꯦ ꯅꯪ ꯁꯤꯗ ꯂꯩꯅꯤꯡꯉꯁꯨ ꯂꯩꯔꯗꯣ ꯑꯗꯨ ꯌꯥꯝ ꯏꯪꯉꯦꯕ ꯑꯗꯣ ꯁꯥꯏꯠꯇꯨꯗꯤ ꯑꯩꯁꯨ ꯉꯍꯥꯛꯇꯪ ꯂꯥꯛꯑꯝꯕꯗꯅꯦ ꯁꯥꯏꯌꯦꯕ ꯁꯣꯟꯗꯤ ꯁꯥꯗꯦꯕ ꯑꯩꯈꯣꯏ ꯁꯤꯗꯤ ꯃꯉꯥꯜ ꯃꯌꯥꯝꯁꯤꯒꯅꯦ ꯊꯣꯡꯅꯥꯎꯗꯤ ꯀꯩꯗꯤ ꯄꯨꯜꯂꯞ ꯐꯥꯠꯂꯒꯅꯦ ꯉꯥꯟꯇꯤꯛ ꯉꯥꯜꯂꯤ ꯈꯨꯉꯥꯟ ꯑꯃ ꯑꯩꯈꯣꯏꯗꯤ ꯅꯨꯡꯁꯤꯠ ꯀꯌꯥꯝ ꯆꯪꯉꯛꯦꯕꯦꯝꯣ ꯅꯪ ꯂꯥꯛꯅꯤꯡꯕ꯭ꯔꯣ ꯂꯥꯛꯑꯣ
ꯇꯂ꯭ꯔꯦ ꯑꯩ ꯂꯥꯛꯅꯤꯡꯗꯦ
ꯄꯨꯔꯅ ꯀꯥ
ꯑꯩ ꯋꯥꯏ ꯁꯅ ꯀꯥꯟ ꯂ ꯅꯤꯡꯗꯦ
ꯅ
ꯐꯇ꯭ꯔꯣꯡ ꯍꯣꯡꯅ ꯇꯥ ꯀꯔꯤꯌꯥꯅ ꯂꯨꯕ꯭ꯔꯣ
ꯅꯪ ꯁꯥꯕ ꯍꯦꯟꯒꯠꯂꯅꯤ
ꯆꯠꯂꯤꯗ ꯑꯩꯗꯤ ꯌꯥꯝꯅ
ꯑꯗꯨꯒ ꯀꯩꯅꯣ ꯇꯧꯔꯅꯤ ꯅꯀꯣꯛ ꯉꯥꯎꯔꯅꯤ ꯁꯥꯔꯕꯅꯤꯅ
ꯑꯩꯒꯤ ꯆꯥꯞꯁꯦ ꯔꯦꯕꯤꯌꯥ ꯖꯨꯀꯣ ꯀꯥꯅꯤꯡꯉꯦ
ꯑꯥ ꯀꯥꯔꯨꯁꯤꯅ ꯑꯗꯣ ꯏꯕꯥꯅꯤ ꯍꯜꯂꯛꯄꯩꯗꯤ ꯈꯪꯗꯦꯀꯣ
ꯖꯨꯀꯣ ꯀꯥꯅꯤꯡꯉꯦ
ꯍꯜꯂꯛꯄꯩꯗꯤ ꯈꯪꯗꯦ ꯍꯥꯏꯕ
ꯍꯜꯂꯛꯄꯩꯗꯤ ꯈꯪꯗꯦ ꯀꯥꯕ ꯌꯥꯏ
ꯍꯥ ꯫
ꯀꯥꯕꯗꯤ ꯌꯥꯅꯦ꯫
ꯑꯗ ꯍꯂꯛꯄꯗ ꯀꯨꯀꯤꯅ ꯆꯦꯛ ꯇꯧꯔꯗꯤ꯫ ꯀꯨꯀꯤꯅ ꯆꯦꯛ ꯇꯧꯔꯗꯤ ꯀꯗꯧꯗꯧꯕ꯫
ꯑꯩ ꯑꯩ ꯑꯩ ꯆꯤꯡ ꯀꯅꯤꯡꯉꯦ꯫
ꯅꯠꯇ꯭ꯔ ꯏꯕꯥꯅꯤ ꯏꯕꯥꯅꯤ ꯃꯨꯁꯂꯤꯝ ꯁꯥꯔꯖꯤꯔꯣ꯫
ꯑꯗꯥꯔ ꯑꯣꯟꯊꯣꯛꯑꯒ ꯀꯥꯔꯨꯁꯦ ꯑꯗꯨ ꯖꯨꯀꯣ ꯀꯥꯕꯗꯣ ꯂꯨꯄꯥ ꯀꯌꯥ ꯆꯪꯒꯦ ꯃꯤ ꯑꯃꯗ꯫
ꯍꯥ ꯖꯨꯀꯣ ꯀꯥꯕ ꯃꯤ ꯑꯃꯗ ꯂꯤꯁꯤꯡ ꯃꯉꯥ꯫
ꯂꯤꯁꯤ ꯃꯉꯥ ꯍꯧꯖꯤꯛ ꯃꯉꯥ ꯌꯧꯔꯕꯣ꯫
ꯅꯍꯥꯟꯃꯨꯛ ꯑꯈꯣꯏꯅ ꯀꯥꯕꯗꯣ ꯃꯉꯥ ꯃꯉꯥ ꯫
ꯢꯃꯥ ꯑꯗꯨꯗꯤ ꯅꯁꯥꯒꯤꯁꯨ ꯄꯥꯏꯅꯕ
ꯑꯥ ꯑꯗꯨꯣ ꯑꯗ ꯀꯩꯁꯨ ꯂꯩꯅꯤꯡꯉꯥꯏ ꯂꯩꯇꯦꯗ ꯆꯤꯡꯗꯨꯗ ꯅꯦꯠꯋꯥꯛꯁꯨ ꯍꯣꯏ ꯗꯨꯀꯥꯟꯁꯨ ꯐꯪꯗꯦ꯫
ꯑꯁ ꯑꯗꯨ ꯅꯪ ꯃꯣꯏꯗ ꯃꯉꯥ ꯄꯤꯒ꯭ꯔꯁꯨꯅꯦ ꯅꯪꯒꯤ ꯄꯨꯕꯗ ꯄꯣꯠ ꯆꯩ ꯄꯨꯕꯗ ꯂꯩꯗꯣꯏꯕ ꯄꯩꯁꯥꯗꯨ ꯈꯔ ꯆꯪꯒꯤꯅꯤ꯫ ꯍꯥꯏꯗꯤ ꯈꯨꯠꯇ ꯑꯃꯨꯛ ꯈꯔ ꯌꯥꯎꯗꯕ ꯌꯥꯔꯣꯏꯕ꯫ ꯍꯧꯖꯤꯛꯅ ꯑꯃꯨꯛ ꯄꯩꯁꯥ ꯍꯦꯟꯂꯝꯃꯅꯤ ꯅꯤꯌꯦ꯫ ꯑꯦ ꯕꯤꯔꯖꯤꯠ ꯍꯣꯏꯗꯤ ꯈꯪ ꯈꯪꯉꯝꯅꯤꯅꯦ ꯃꯣꯏꯗꯤ ꯑꯗꯨꯝ ꯀꯩꯅꯣꯅꯤꯅ ꯀꯥꯏ ꯃꯥꯅ ꯀꯥꯥꯢꯔꯩꯖꯠꯅꯣ ꯍꯧꯖꯤꯛ
ꯈꯡꯗꯦ ꯀꯥꯛꯑꯝꯒꯅꯤ꯫ ꯑꯦ ꯍꯧꯖꯤꯛꯇꯤ ꯀꯥꯔꯔꯣꯏꯍꯦ ꯅꯪꯁꯨ꯫
ꯎꯝ꯫ ꯍꯧꯖꯤꯛꯁꯤ ꯀꯥꯔꯔꯣꯏꯌꯦ꯫
ꯎꯝ꯫
ꯂꯥꯟ ꯇꯧꯒꯤꯕꯒꯤꯔꯥ꯫
ꯎꯝ
ꯑꯗꯣ ꯖꯨꯀꯣ ꯅꯠꯇꯕ ꯀꯥꯏꯗ ꯑꯃꯇ ꯆꯠꯂꯨꯁꯤꯔꯣ꯫ ꯑꯗꯣ ꯍꯧꯖꯤꯛꯀꯥꯟ ꯅꯨꯡꯁꯥ ꯁꯥ ꯊꯥꯕꯅꯤꯅꯅꯦ ꯒꯥꯔꯤ ꯊꯑꯁꯨ ꯇꯜꯂꯤ ꯅꯠꯇ꯭ꯔ
ꯅꯤꯡꯕꯤꯌꯥ ꯑꯁꯂꯤꯦ ꯃꯣꯏꯅꯤꯌꯦ
ꯑꯁꯂꯤ ꯃꯣꯔꯅꯤꯡꯉꯦ
ꯎꯝ ꯎ
ꯑꯗꯨ ꯅꯨꯡꯁꯥꯗ ꯆꯤꯡ ꯀꯥꯔꯒ ꯁ꯭ꯂꯤꯝ ꯑꯣꯏꯅꯤ ꯍꯥꯏꯕ꯭ꯔꯣ
ꯁꯪꯗꯦ ꯑꯩ ꯁꯨꯝ ꯍꯥꯏꯕꯨꯅꯦ ꯀꯤꯡ ꯀꯥꯗꯁꯨ ꯌꯥꯏ
ꯑꯗꯨꯅ ꯀꯥꯟꯅꯔꯣꯏ ꯏꯕꯥꯅꯤ ꯁ꯭ꯋꯤꯝꯃꯤꯡ ꯆꯠꯁꯦ ꯍꯥꯏꯔꯒ ꯏꯔꯣꯏꯕ ꯇꯝꯃꯨꯁꯦ ꯑꯗꯨꯝ ꯊꯥ ꯈꯔ ꯆꯠꯂꯗꯤ ꯑꯁ ꯊꯥ ꯑꯍꯨꯝ ꯃꯔꯤꯒ ꯆꯠꯂꯗꯤ ꯅꯪ ꯑꯁ ꯍꯟꯊꯗꯣꯏ ꯃꯥꯜꯂꯦ ꯑꯩꯁꯨ ꯍꯟꯊꯗꯣꯏ ꯃꯥꯜꯂꯦ
ꯎꯝ ꯎꯝ
ꯑꯗꯨꯅꯦ ꯅꯨꯡꯉꯥꯏꯗꯣꯏ ꯃꯥꯟꯗ꯭ꯔꯣ ꯍꯥꯏꯗꯤ ꯑꯗꯨꯅ ꯈ꯭ꯋꯥꯏꯗꯒꯤ ꯕꯦꯁ ꯑꯦꯛꯁꯔꯁꯥꯏꯁꯅꯤꯗꯨꯅ ꯍꯥꯏꯅꯔꯤ ꯅꯠꯇ꯭ꯔꯥ ꯒꯨꯗ ꯍꯥꯏꯕꯣ ꯕꯦꯁ ꯍꯥꯏꯕꯣ
ꯎꯝ ꯅ ꯅ ꯆꯃꯦꯅ ꯆꯃꯦꯦꯅꯅ ꯍꯥꯏꯕ ꯀ ꯀꯩꯅꯩꯅꯅ ꯊꯣꯡꯣꯡꯒꯦ
ꯍ ꯊꯉ ꯃꯥꯜꯂꯦ ꯃꯃꯥꯅ ꯑꯗꯣ ꯍꯧꯖꯤꯛꯁꯦ ꯏꯕꯥꯅꯤ ꯁꯤꯡꯖꯨꯔ
ꯑꯩ ꯕꯣꯔ ꯕꯣꯔ ꯗꯣꯡꯉ ꯃ ꯇꯨꯅ ꯆꯥꯟꯅꯤ ꯃꯅꯤꯀ ꯀꯥꯡꯁꯥꯌ
ꯣꯔꯥ ꯃꯔꯥꯡꯇꯣꯟ ꯕꯣꯔꯥ ꯃꯃꯥ ꯣꯔ ꯍꯜ ꯃꯥ ꯃꯌꯥꯡꯇꯣꯟ ꯕꯣꯔꯥ ꯇꯧꯔꯣꯅ ꯇꯥꯎꯗꯦ
ꯇ ꯌꯥ ꯀ ꯍꯥꯏꯅ ꯍꯥꯏꯅ
ꯑꯣꯀꯦ ꯑꯣꯀꯦ ꯑꯩꯗꯤꯅꯦ ꯅꯥꯟꯊꯩꯐꯝꯝ ꯂꯝꯄꯥꯛ ꯅꯥꯀꯟꯒꯤ ꯁꯤꯡꯖꯨꯗꯨꯣ ꯌꯥꯝ ꯍꯥꯎꯋꯦꯣ ꯑꯇꯩꯗꯩ
ꯑꯣ
ꯑꯗꯨꯒꯤꯗꯤ ꯌꯥꯝꯝ ꯆꯥꯅꯤꯡꯉꯤ ꯃꯃꯥꯡꯒꯤꯗꯣ ꯌꯥꯝ ꯆꯝꯃꯦ ꯍꯥꯏꯕ ꯀꯣꯕꯤꯒ ꯀꯩꯅꯣꯒ ꯇꯪꯅꯤ ꯍꯥꯏꯕ ꯍꯩꯕꯤ ꯃꯅꯥ ꯕ ꯃꯅꯥꯒꯇꯪꯅꯤ ꯍꯥꯏꯕ
ꯎ ꯦꯦꯝꯁꯟꯅ ꯆꯥꯛ ꯆꯥꯅꯁꯦ ꯄꯨꯟꯁꯤꯦ
ꯀꯩ ꯀꯩꯗꯧꯗꯣꯏꯕ ꯃ ꯅꯨ ꯄꯒꯕꯨꯜꯗ꯭ꯔ
ꯀꯩꯒꯤꯅꯣꯕ ꯃꯥꯏ ꯅꯨꯄꯤꯒ
ꯃꯥ ꯊꯥꯟ ꯃ ꯍ ꯌꯥꯝ ꯄꯛꯇꯕꯅꯦꯅꯤ ꯄꯛꯇꯅꯦ
ꯃꯥꯅ ꯄꯥꯝꯃꯤꯁꯤ ꯀꯔꯤꯅꯣ ꯃꯥ ꯂꯨꯍꯣꯡꯗꯣꯔꯦ ꯃꯤ ꯉꯣꯟ ꯆ ꯀꯆ ꯀ ꯆꯖꯀꯠ ꯆꯀ ꯆꯗ ꯐꯣꯟ ꯇꯧꯏꯁꯦ ꯀꯩꯒꯤꯅꯣꯕ ꯃꯥꯥꯏ ꯅꯨꯄꯤꯗꯣ ꯀꯌꯥꯝ ꯃꯨꯛ ꯌꯥꯝ ꯊꯤꯕ ꯖꯥꯠꯅꫭ
ꯈꯪꯗꯦ ꯃꯥꯏ ꯅꯨꯄꯤꯗ ꯑꫭꯏꯗꯤ ꯀꯥꯎ ꯑꯁ ꯀꯩꯅꫭ ꯃꯥꯥ ꯉꯥꯡꯏ ꯃꯥꯜꯂꯤꯁ ꯇꯧꯕꯤꯒꯦꯅꯤ ꯀꯩꯅꫭꯝꯅꯦ ꯍꯥꯏꯕ ꯄꯨꯔꯥ
ꯀꯩꯑꯕꯥ ꯑꯦ ꯄꯨꯡ ꯇꯥꯔꯦ ꯆꯦ ꯊꯝꯃꯣ
ꯅꯪ ꯃꫭ
ꯄꯨꯡ ꯇꯥꯔꯦ ꯊꯝꯃꯣ
ꯑꯣ ꯑꯩꯅ ꯊꯝꯗꫭꯅꯤꯀꫭ ꯀꯥꯎꯏꯅꯦ